ꯑꯔꯤꯅꯣ
ꯑꯁ ꯀꯔꯤ ꯇꯧꯕ꯭ꯔꯣ ꯍꯧꯖꯤꯛꯀꯤꯗꯣ
ꯑꯁ ꯂꯑꯣ ꯇꯑꯦ ꯑꯩ ꯈꯅꯥꯒ ꯂꯣꯏ ꯅꯥꯔꯦ
ꯎꯝ ꯑꯩꯒꯤ ꯁꯤ ꯆꯤꯟ ꯃꯅꯥꯛꯇꯣ ꯑꯁ ꯌꯥꯝ ꯂꯅꯥꯑꯌꯦ ꯑꯩꯒꯤ
ꯉꯁꯥꯏ ꯀꯣꯆꯤꯡ ꯆꯠꯄꯗꯣ
ꯑꯥ
ꯀꯥꯡꯒꯤ ꯍꯤꯗꯥꯛ ꯇꯩꯕ ꯑꯩꯒꯤ ꯀꯩꯅꯣ ꯑꯩꯒꯤ ꯏꯃꯥꯡ ꯈꯛꯇ ꯇꯧꯔꯕ ꯑꯗꯨꯒꯤ ꯂ ꯁꯨꯈꯔꯦ ꯍꯧꯖꯤ ꯄꯥꯎ ꯅꯥꯏ ꯍꯥꯥ
ꯀꯌꯥ ꯄꯤꯕ꯭ꯔꯥ
ꯀꯥꯡꯒꯤ ꯀꯩꯅꯣꯗꯨꯔꯣ
ꯑꯣ ꯀ꯭ꯔꯤꯝꯗꯣ
ꯀ꯭ꯔꯤꯝꯅꯇ ꯍꯦ
ꯀ꯭ꯔꯤꯍꯤꯗꯥ
ꯒꯨꯗ ꯅꯥꯏꯠ ꯍꯥꯏꯕꯅꯦ
ꯑꯣ ꯀꯩꯩꯅꯄꯤꯦꯝꯗ ꯂꯩꯩꯕ ꯑꯃ ꯂꯩꯌꯦꯕ ꯀ ꯀꯣ ꯃꯣꯏ ꯀꯁꯣ
ꯑꯣ ꯇꯨꯏꯁꯟꯗ ꯇꯕ ꯑꯩ ꯈꯅꯥꯎꯗ ꯂꯣꯛ ꯈꯨꯕ ꯍꯧꯖꯤꯛ ꯐꯥꯎ ꯇꯧꯔꯤ ꯑ
ꯎꯝ ꯑꯀ ꯌꯥꯝꯃꯦ ꯗꯤꯦꯡꯒꯤ ꯑꯗꯨꯝ ꯅꯥꯒꯂ ꯍꯥꯏ ꯍꯧꯖꯤꯛꯀ ꯑꯗꯨꯝ ꯅꯥꯔꯤ ꯍꯥꯏꯌꯦ ꯃꯤ ꯈꯔ
ꯑꯁ ꯑꯩ ꯐꯦꯟ ꯊꯥꯞꯄꯦ ꯉꯁꯥꯏꯗ ꯋꯥꯔꯤ ꯁꯥꯟꯅꯕ ꯌꯥꯕꯅꯦ ꯐꯣꯟ ꯐꯦꯟ ꯃꯈꯣꯟ ꯀꯩꯅꯣ ꯌꯥꯝ ꯀꯟꯕꯒꯤ ꯑꯩ ꯇꯥꯗꯕꯅꯦꯕ
ꯎꯝ ꯆꯥꯛ ꯆꯥꯔꯕꯣ
ꯆꯥꯔꯦ
ꯀꯩ ꯏꯟꯁꯥꯡ ꯆꯥꯔꯦ
ꯑꯁ ꯍꯦꯟꯖꯥꯡ ꯊꯣꯡꯗꯦ ꯑꯩ ꯉꯁꯤ ꯏꯊꯟꯗ ꯂꯩꯔꯤꯗꯤ ꯑꯝꯇ ꯊꯣꯡꯗꯦ ꯑꯩ
ꯑꯁ ꯀꯩꯅꯣ ꯏꯔꯁꯨ ꯏꯔꯨꯗ꯭ꯔꯤ ꯆꯥꯛꯁꯨ ꯆꯥꯗ꯭ꯔꯤꯛꯁꯨ ꯄꯥꯅꯤ ꯍꯥꯏꯔ ꯆꯥꯛꯨꯛꯗꯔꯨꯔ ꯀꯣꯜ ꯇꯧꯒꯅꯤ
ꯊꯕꯛ ꯆꯤꯜꯂꯦꯕ ꯅꯨꯡꯗꯥꯡ ꯇꯔꯅꯤꯀꯣ
ꯎꯝ
ꯑꯅꯦ ꯏꯕ ꯌꯥꯝ ꯆꯤꯜꯂꯦ ꯑꯗꯨꯝ ꯐꯣꯟ ꯑꯃꯨꯛ ꯃꯦꯠꯀꯅꯤ
ꯑ ꯅꯃꯅꯣ ꯑꯁ ꯕꯦꯔꯥ ꯀꯥꯔꯅꯤ
ꯀꯁꯨ ꯀꯥꯏꯔꯦ ꯑꯩ ꯉꯁꯤ ꯃꯤꯃꯤ ꯑꯃꯨꯛꯒꯑ ꯌꯦꯔꯨꯝꯒ ꯆꯥꯏ ꯍꯦꯟꯖꯥꯡ ꯊꯣꯡꯗꯤ ꯑꯩ
ꯑꯩꯗꯤ ꯏꯟꯖꯥꯡꯊ ꯌꯥꯎꯗ꯭ꯔꯗꯤ ꯄꯨꯛꯇꯨ ꯊꯟꯕ ꯉꯝꯗꯦꯕ ꯑꯣ ꯅꯨꯡꯊꯤꯟꯒꯨꯝꯕꯗꯤ ꯅꯠꯇꯕꯅꯤꯅ
ꯑꯩꯒꯤ ꯈꯅꯥꯎ ꯌꯥꯗ꯭ꯔꯦ꯫
ꯑꯩꯈꯣꯏꯁꯨ ꯀꫭꯄꯦꯠꯅꯅꯤ ꯀꯣꯆꯤꯡꯒꯤ ꯅꯤꯔꯤꯅꯦ꯫
ꯎ ꯑꯁ ꯑꯩꯈꯣꯏꯁꯨ ꯅꯤꯔꯦ ꯏꯃꯥ ꯀꯩꯅꯣꯗ ꯂꯥꯛꯀꯦ ꯍꯥꯏ꯫
ꯄꯨꯖꯥ ꯅꯨꯃꯤꯠꯇ ꯂꯥꯛꯀꯦ ꯍꯥꯏ ꯄꯩꯁꯥ ꯄꯤꯅꯤꯡꯑ꯫
ꯄꯤꯁꯨ ꯄꯤꯅꯤ꯫ꯗꯦ ꯑꯁ꯫ ꯂꯩꯔꯤꯛ ꯄꯥꯝꯃꯟꯗꯕꯒꯤ ꯄꯥꯝꯃꯟꯗꯕ ꯎꯝ ꯄꯥꯝꯃꯟꯗꯕꯒꯤ꯫
ꯎꯝ꯫
ꯃꯨꯛ ꯏꯁꯤꯡ ꯂꯥꯛꯑꯦ꯫
ꯏꯁꯤꯡ ꯂꯥꯛꯑꯦ꯫
ꯂꯥꯛꯑꯁꯨ ꯀꯨꯏꯅ ꯂꯥꯛꯇꯕꯅꯤꯅ ꯐꯣꯜ ꯑꯣꯏꯗꯦ꯫ ꯈꯤꯇꯥꯡ-ꯈꯤꯇꯥꯡ
ꯎꯝ ꯎꯝ ꯎ ꯀꯩ ꯍꯤꯟꯁꯥꯡꯅꯤ ꯊꯣꯡꯔꯦ꯫
ꯑꯩꯈꯣꯏ ꯀꯣꯕꯤ ꯆꯝꯐꯨꯗ ꯌꯦꯟ ꯑꯦ ꯀꯉꯧ ꯑꯃ꯫
ꯎꯝ꯫
ꯑꯩ ꯐꯦꯟ ꯊꯥꯃꯟꯕꯒꯤ ꯑꯩ ꯈꯣꯡ ꯏꯪꯕꯅ ꯂꯣꯏꯔꯦ꯫
ꯑꯩꯁꯨ ꯏꯔꯨꯗ꯭ꯔꯤ ꯈꯪꯗ꯭ꯔꯤ ꯐꯣꯖꯤꯦ ꯄꯨꯡꯗꯤ ꯑꯥ ꯇꯥꯒ꯭ꯔꯦꯗꯣ꯫
ꯃꯥꯅꯦ ꯍꫭꯏ꯫ ꯑꯁ ꯑꯩꯅ ꯊꯥꯡꯒꯠꯄꯗꯣ ꯃꯤ ꯀꯩꯅꯣ ꯑꯩꯈꯣꯏ ꯏꯃꯥꯟꯅꯕꯤꯒꯤ ꯀꯣꯏꯔꯝꯕꯗꯣ ꯍꯥꯟꯅ꯫
ꯎꯝ ꯀꯅꯥꯔꯣ꯫
ꯑꯩꯈꯣꯏ ꯃꯅꯥꯛꯇ ꯑꯩ ꯂꯩꯕ ꯏꯃꯥꯟꯅꯕꯤꯗꯣ꯫
ꯑꯥ꯫
ꯑꯗꯨꯒꯤ ꯍꯪꯔꯒ ꯂꯩꯌꯦ ꯀꯔꯤꯒꯤꯔꯅ ꯑꯃꯗꯁꯨ ꯍꯥꯏꯈꯤꯕꯅꯦ ꯑꯩ ꯌꯥꯎ ꯑꯅ ꯑꯥ ꯑꯗꯨꯃꯥꯏꯅ ꯊꯥꯖꯈ꯭ꯔꯒꯦ ꯎꯝ ꯃꯤꯁꯤꯡꯅꯀꯣ꯫ ꯎꯝ ꯄꯩꯁꯥ ꯄꯥꯃ ꯉ ꯃꯥꯅꯦ ꯃꯥꯅꯦ
ꯌꯒꯦ
ꯑꯩ ꯈꯅꯥꯎꯒ ꯂꯣꯏ ꯅꯥꯔꯤꯦꯗ ꯑ ꯀꯩꯅꯣ ꯑꯩꯒꯤ ꯈꯣꯟꯖꯗꯣꯏꯌꯦ ꯏꯀꯣ ꯆꯠꯂꯦ ꯏꯀꯣ ꯑꯣ ꯑꯩꯕꯨ ꯀꯣꯜ ꯇꯧꯔꯛꯄ ꯑꯗꯨꯒꯤ ꯂꯥꯎꯠ ꯏꯁꯄꯤꯀꯔ ꯊꯝꯕ ꯊꯝꯕ ꯌꯥꯕ꯭ꯔꯣ ꯌꯥꯗꯦ ꯏꯁꯄꯤꯀꯔ ꯀꯩꯅꯣ ꯇꯧꯔꯛꯑꯗꯤ ꯌꯥꯝꯅꯦ ꯃꯊꯟꯗ ꯑꯗꯨꯝ ꯂꯨꯞꯅꯦ ꯍꯧꯖꯤꯛ ꯇꯣꯛꯈ ꯑꯩ ꯈꯅꯥ ꯂꯣꯏꯔꯦꯅꯦ ꯎꯝ
ꯀ ꯑꯦꯍꯦ
ꯀꯃꯥꯏꯅ ꯉꯁꯤ ꯏꯊꯟꯗ ꯇꯨꯝꯗꯣꯏꯅꯣ ꯃꯩ ꯉꯥꯜꯂꯒ ꯇꯨꯝꯕꯤꯔꯛꯀꯅꯤ
ꯅꯨꯄꯤ ꯑꯃꯅ ꯃꯥ ꯆꯣ ꯑꯗꯨꯕꯤꯗ ꯑꯩꯉꯣꯟꯗ ꯇꯥ ꯂꯩꯦ
ꯆꯥꯡꯒꯦꯔ ꯈꯥꯡꯪꯗꯦꯀꯣ
ꯌꯥꯝꯕꯅꯤ ꯐꯖꯅ ꯇꯧꯋꯦ ꯃꯥꯁꯨ
ꯅꯦ ꯅꯦ ꯑꯩꯗꯤ ꯅꯍꯥꯟꯗ ꯇꯧ ꯀꯨꯝꯁꯩꯔꯅꯤ ꯈꯟꯕꯅꯦ ꯃꯤꯅꯗꯤ ꯀꯩꯅꯣ ꯀꯩꯅꯣ ꯌꯥꯝ ꯍꯥꯏꯕꯅꯤ
ꯑꯩꯗꯤ ꯐꯪꯗꯦꯔ ꯇꯨꯝꯅꯤꯅꯥꯏ ꯈꯛꯇ ꯉꯥꯏꯔꯤꯦꯅꯦꯅ
ꯐꯃꯨꯡ ꯍꯧꯖꯤꯛ ꯎꯝ ꯀꯥ ꯃꯅꯨꯡꯗ ꯑꯩꯒꯤ ꯈꯣꯡ ꯀꯩꯅꯣ ꯇꯧꯒꯦ
ꯏ ꯏ ꯐꯣ ꯀ
ꯑꯁ ꯀꯩꯅꯣꯝ ꯇꯧꯔꯦ ꯀꯔꯤꯅꯣ ꯇꯑꯗ ꯇꯌꯦ ꯃꯅꯨꯡꯗ ꯆꯥꯡꯈ꯭ꯔꯦ ꯃꯥꯒꯤ ꯃꯨꯀꯣ ꯑꯗꯨꯣ ꯃꯅꯨꯡꯗ ꯆꯥꯡꯈ꯭ꯔꯦ
ꯃꯥꯀꯤ ꯃꯈꯣꯜ ꯑꯣꯏꯔꯝꯒꯅꯤ
ꯍ
ꯃꯦꯒꯤ ꯀꯩꯅꯣ ꯑꯦ ꯃꯤꯃꯤꯗꯣ ꯃꯤꯃꯤ ꯈꯛꯇ ꯆꯥ ꯄꯤꯕꯒꯤ ꯑꯩ ꯀꯩꯅꯣ ꯇꯧꯔꯦ ꯑꯣꯛꯅꯤꯡꯕꯅ ꯂꯣꯏꯔꯦ ꯑ ꯀꯀꯣꯏ ꯆꯕꯅ ꯂꯔꯦ
ꯟ ꯆꯥ ꯍꯥꯏꯏꯒꯅꯗꯨ ꯍꯗ
ꯑꯁ ꯍꯟꯖꯥꯡ ꯊꯣꯡꯉꯅꯤꯅ ꯑꯃꯨꯛ ꯆꯥꯛ ꯂꯥꯝꯕꯒꯨꯝ ꯇꯧꯕ
ꯎꯝ ꯑꯩꯗꯤꯣ ꯀꯨꯝꯗ ꯆꯥꯏꯦ ꯊꯥꯟꯗꯕ ꯑꯣꯏ ꯂ ꯇ
ꯏꯟꯁꯥꯡꯗꯤ ꯂꯩꯌꯦ ꯊꯣꯡꯅꯤꯉꯥꯏ ꯇꯟꯥꯟꯕ
ꯆꯥꯏ ꯃꯗꯤ
ꯆꯍꯥꯖꯒ ꯂ ꯂꯩꯕꯅꯦ ꯀꯥꯏꯅ
ꯎ ꯎꯝ
ꯑꯁ ꯃꯊꯟꯇ ꯀꯥꯡꯈꯣ ꯍꯤꯗꯥꯛ ꯇꯩꯗ꯭ꯔꯁꯨ ꯑꯗꯨꯝ ꯁꯤꯔꯝꯃꯦ
ꯑꯥꯏꯅꯦ ꯑꯩ ꯀꯥꯡꯒꯤ ꯀꯩꯅꯣ ꯀ꯭ꯔꯤꯝ ꯑꯃ ꯂꯩꯕꯅꯦ ꯑꯗꯨ ꯇꯩꯈꯤꯅꯦ ꯇꯨꯏꯁ ꯆꯠꯐꯝꯪꯗ ꯀꯥꯡ ꯌꯥꯝꯃꯟꯕꯒꯦꯀꯣ
ꯑꯥ
ꯁ‌ꯦꯡꯃꯟꯕꯒꯤ ꯂꯩꯏꯕ ꯉꯝꯗꯤꯕ ꯐꯖꯅ ꯌꯥꯃꯦ ꯑꯁ
ꯑꯩ ꯑꯩꯒ ꯀꯤ ꯅꯦꯠ ꯂꯣꯏꯥꯏꯈ꯭ꯔꯕꯅꯦ ꯉꯁꯤꯃꯥ ꯕꯨꯁꯇꯔ ꯍꯞꯈ꯭ꯔꯅꯦ ꯂꯧꯕꯅꯦ
ꯑꯩꯒꯤꯁꯨ ꯐꯤꯐꯇꯤꯗ ꯌꯥꯎꯈ꯭ꯔꯕꯅꯦ ꯉꯁꯥꯏꯗꯒꯤ
ꯑꯩꯒꯤꯗꯣ ꯃꯤ ꯑꯃ ꯑꯩꯒꯤ ꯌꯨꯝꯗ ꯏꯃꯥꯟꯅꯕ ꯂꯥꯛꯄ ꯉꯁꯥꯏ
ꯍ
ꯐꯤꯗ ꯀꯩꯅꯣ ꯐꯤꯗ ꯀꯩꯅꯣ ꯂꯩꯔꯝꯃꯦ
ꯑꯣ ꯇꯤꯂꯥꯏ ꯈꯨꯝꯕꯤ
ꯎꯝ ꯌꯥꯝ ꯇꯜꯂꯦ ꯍ‌ꯦ
ꯌꯥꯝꯔꯅꯤ ꯑꯩꯁꯨ ꯀꯨꯝꯗ ꯍꯧꯖꯤꯛꯇꯤ ꯌꯥꯝꯕ ꯃꯇꯝ ꯑꯣꯏꯍꯧꯔ‌ꯦ ꯑꯗꯨꯅ ꯑꯁ ꯀꯥꯡ ꯂꯩꯃꯟꯒꯤ ꯂꯩꯕ ꯉꯝꯗ꯭ꯔꯦ ꯑꯩ
ꯑꯦ ꯀꯥꯡꯗꯤ ꯂꯩꯇ‌ꯦꯀꯣ ꯄꯨꯡ ꯃꯉꯥꯗ ꯑꯩꯅ ꯀꯣꯆꯤꯡ ꯆꯠꯄ ꯃꯇꯝꯗꯨꯗ ꯀꯥꯡ ꯄ ꯌꯥꯃꯤ ꯌꯥꯏꯌ‌ꯦ
ꯑ
ꯏꯆꯦꯅ ꯍꯥꯏꯌꯦ ꯅꯪꯆꯠꯈ꯭ꯔꯗꯤ ꯑꯁ ꯀꯥꯡ ꯌꯥꯝ ꯌꯥꯝꯃꯦ ꯍꯥꯏ
ꯀꯃꯦꯁꯤ ꯂꯩꯕꯤꯖꯦ ꯑ ꯑꯁ ꯕ‌ꯦꯔꯥꯅꯤ
ꯍꯌꯦꯡ ꯆꯠꯀꯦꯔꯣ
ꯑꯁ ꯆꯛꯂꯣꯏ ꯀꯩꯗꯧꯉꯥꯏ ꯀꯩꯗꯉꯥꯏ ꯆꯠ ꯀꯩ ꯍꯥꯏꯕ
ꯎꯝ ꯑꯃꯨꯛ ꯂꯥꯛꯄ ꯍꯞꯇꯥꯗꯗꯤ ꯑꯃꯨꯛ ꯀꯩꯅꯣ ꯂꯩꯔꯦ
ꯀꯔꯤ ꯂꯩꯕ
ꯏꯁꯄꯣꯠ ꯂꯩꯔꯤꯗꯨꯗꯤ
ꯑꯩꯈꯣꯏꯒꯤꯔꯣ
ꯑꯩꯈꯣꯏꯒꯤ ꯅꯠꯇ꯭ꯔꯣꯑꯗꯣ
ꯈꯪꯗꯦ ꯂꯩ
ꯂꯩꯕꯅꯦ ꯑꯗꯨꯕꯨ ꯗꯦꯠ ꯑꯦꯛꯖꯦꯛꯇꯤ ꯍꯥꯏ ꯍꯥꯏꯗꯕꯅꯦ
ꯑꯣꯏꯕꯨ ꯑꯣꯏꯒꯔꯣ ꯃꯣꯏꯒꯤꯗꯣ ꯆꯠꯁꯦ ꯑꯗꯨ ꯂꯩꯔꯗꯤ ꯏꯁꯀꯨꯜ ꯆꯠ ꯠꯇ꯭ꯔꯦꯁꯨ ꯀꯣ
ꯎꯝ ꯏꯆꯦꯅ ꯍꯥꯏꯌꯦ ꯑꯩꯒꯤ ꯄꯩꯁꯥꯗꯣ
ꯎꯝ
ꯃꯩꯇꯩ ꯅꯨꯄꯥꯅ
ꯎꯝ
ꯑꯩ ꯑꯩꯒꯤ ꯄꯩꯁꯥꯗꯣ ꯂꯣꯏ ꯀꯩꯅꯣ ꯇꯧꯔꯒ ꯂꯥꯛꯑꯒꯦ ꯍꯥꯏ
ꯃꯥꯒꯤꯁꯨ ꯆꯪꯉꯝꯒꯅꯤ
ꯑꯥ ꯁꯤꯄ ꯉꯁꯤ ꯀꯩ ꯅꯨꯃꯤꯠꯔꯣ
ꯉꯥꯁꯤꯁꯦ ꯅꯤꯡꯊꯧ ꯀꯥꯕ ꯄꯣꯛꯏꯪ ꯁ‌ꯦꯁꯥ
ꯍꯁꯩꯁꯥ
ꯑꯥ
ꯑꯣ ꯑꯣ ꯎꯝ ꯎꯝ ꯑ ꯁ ꯄꯩꯁ ꯅꯍꯥꯟ ꯇꯥꯕ꯭ꯔꯣ
ꯎꯝ ꯇꯥꯏ
ꯎ ꯅꯍꯥꯟ ꯅꯣꯏꯑꯦ ꯀꯩꯅꯣ ꯁꯤꯕ ꯀꯥꯟꯗꯣ ꯑꯗꯨꯗ ꯑꯩꯒꯩꯅ ꯅꯍꯥꯟ ꯚꯤꯗꯤꯑꯣ ꯀꯣꯜ ꯇꯧꯕ ꯅꯨꯄꯥ ꯁꯤꯚꯥꯏꯖꯕ ꯅꯨꯄꯥꯗꯣꯕꯨꯡꯗꯣ ꯑꯌꯥꯝꯕꯗꯣ ꯑꯗꯨꯗ ꯅꯪ ꯀꯔꯤꯔꯤ ꯍꯥꯏꯕꯤꯒꯦ
ꯀꯔꯤꯝꯇ ꯍꯥꯏꯕꯤꯗꯦꯦ
ꯑꯁ ꯑꯩꯅ ꯃꯥꯅ ꯅꯪ ꯑꯩꯕꯨ ꯌꯣꯜꯂꯦꯔ ꯅꯪ ꯀꯅꯥ ꯅꯪ ꯑꯩꯒꯤ ꯃꯔꯝ ꯌꯥꯝ ꯉꯥꯡꯉꯤ ꯀꯩꯅꯣ ꯑꯗꯨꯝ ꯍꯥꯏꯔꯛꯄ ꯑꯩꯅ ꯉ ꯑꯃꯨꯛ ꯀꯣꯜ ꯇꯧꯔꯛꯏꯕ ꯅꯍꯥꯟꯁꯨ ꯇ ꯇꯧꯔꯛꯑꯦꯗꯣ ꯉꯁꯤ ꯑꯃꯨꯛ ꯇꯧꯔꯛꯏꯕ ꯑꯩꯅ ꯍꯪꯒꯠꯅꯤꯡ ꯅꯃꯥꯟꯅꯕꯤ ꯑꯗꯨꯅ ꯁ ꯍꯥꯏꯥꯏ ꯍꯥꯏꯔꯛꯑꯦ ꯈꯣꯠꯂꯦ ꯍꯥꯏꯔꯛꯔꯕ
ꯃꯆꯤꯟ ꯊꯤꯕꯩꯅꯦ ꯀꯩꯝꯇ ꯉꯥꯡꯗꯦ ꯌꯥ
ꯑꯗꯨꯅꯦ ꯑꯩ ꯍꯥꯏꯕꯤꯗꯦ ꯀꯔꯤꯁꯨ ꯍꯥꯏꯕꯤꯗꯦ ꯑꯩꯅ ꯍꯥꯏꯕ
ꯃꯥꯗꯣ ꯍꯥꯏꯗꯤ ꯑꯗꯨ ꯑꯗꯣ ꯏꯕꯥꯅꯤ ꯂꯩꯃꯤꯟꯅꯕꯒꯤ ꯃꯥꯗꯣ
ꯎꯝ
ꯈꯔ
ꯑꯣ ꯑꯩ ꯍꯥꯏꯕꯤꯒꯦꯀꯣ ꯑꯗꯨ ꯃꯔꯝꯗꯣ
ꯑꯗꯨꯅꯦ ꯅꯪ ꯀꯔꯤ ꯍꯥꯏꯕꯤꯒꯦ ꯑꯩꯅ ꯀꯔꯤꯁꯨ ꯍꯥꯏꯗꯤꯦ ꯍꯦꯃ ꯑꯩꯒꯤ ꯐꯣꯟ ꯑꯩ ꯎꯕꯒꯤ ꯑꯣꯏꯔꯝꯅꯤ ꯑꯩ ꯀꯔꯤꯁꯨ ꯍꯥꯏꯗꯦꯅ ꯑꯩ
ꯑꯩ ꯍꯥꯏꯕꯤꯒꯦꯕ ꯃꯔꯝꯗꯣ ꯎꯝ ꯏꯕꯣꯛꯀꯤ ꯀꯥꯗꯀꯣ
ꯑꯥ
ꯃꯥꯥꯟꯅ ꯎꯝ ꯈꯪꯅꯔꯤꯕ ꯅꯨꯄꯤꯗꯣ
ꯎꯝ
ꯑꯗꯨꯒꯤ ꯐꯣꯇꯣ ꯀꯩꯅꯣ ꯅꯣꯏ ꯎꯝ ꯂꯩꯁꯥꯡ ꯀꯥꯕꯗ ꯃꯥ ꯏꯁꯩ ꯁꯛꯑꯦꯗ ꯅꯥ
ꯎꯝ
ꯑꯗꯨꯒꯤ ꯐꯣꯇꯣ ꯆꯥꯝꯊꯣꯛꯄꯤꯕ ꯑꯃ ꯂꯩꯕ ꯑꯗꯨꯒꯤ ꯑꯩꯅ ꯑꯕꯣꯛꯅ ꯁꯤ ꯀꯅꯥꯔ ꯍꯥꯏꯕ ꯑꯩꯅꯦ ꯑꯃꯨ ꯑꯩꯅ ꯃꯊꯛꯇ ꯂꯧꯈꯠꯄꯤꯕ
ꯎꯝ
ꯑꯗꯨꯅ ꯑꯩꯈꯣꯏ ꯄꯨꯜꯂꯒ ꯂꯩꯔꯀꯥꯟꯗ ꯑꯩꯕꯨ ꯌꯥꯝ ꯂꯛꯅꯕ ꯅꯨꯄꯥ ꯑꯃ ꯂꯩꯕꯗꯣ
ꯑꯥ
ꯑꯗꯨ ꯈꯛꯇ ꯌꯥꯝꯂꯛ ꯑ ꯌꯥꯝ ꯂꯛꯅꯕ ꯑꯩꯕꯨ
ꯑꯥ
ꯑꯗꯨꯒꯤ ꯑꯁ ꯅꯪꯁꯨ ꯌꯥꯔꯦꯀꯣ ꯐꯣꯇꯣ ꯑꯗꯨꯝ ꯂꯩꯕꯅꯦ ꯑꯩꯅ ꯍꯥꯏꯕꯤꯕ ꯉꯁꯥꯏ ꯑꯩꯅ ꯑꯃꯂꯩ ꯍꯥꯏꯕꯗꯧ ꯐꯣꯇꯣ ꯑꯗꯨꯒꯤ ꯂꯩ ꯃꯥ ꯌꯦꯡꯁꯤꯔ ꯀꯩꯅꯣ ꯌꯥꯝ ꯑꯩꯕꯨ ꯌꯥꯝ ꯂꯛꯅꯃꯟꯕꯒꯤ ꯅꯪꯁꯨ ꯀꯩꯒꯤ ꯑꯗꯨꯝ ꯍꯥꯏꯕꯤꯕ ꯑꯗꯨꯅ ꯅꯪꯁꯨ ꯑꯁ ꯑꯩ ꯍꯥꯏꯗꯦ ꯅꯪꯒꯤ ꯃꯔꯝꯗꯗꯤ ꯑꯗꯨꯕꯨ ꯑꯃꯗꯗꯤ ꯍꯥꯏꯈꯤ
ꯎꯝ
ꯀꯩꯅꯣ ꯅꯪꯒ ꯈꯪꯅꯔꯝꯕ ꯀꯩꯅꯣꯗꯣ
ꯑ ꯑ
ꯑꯗꯨꯅ ꯑꯩꯕꯨꯁꯨ ꯌꯥꯝ ꯂꯛꯅꯕ ꯑꯗꯨꯅ ꯑꯩꯁꯨ ꯃꯁꯤꯡ ꯌꯥꯝ ꯍꯧꯃꯟꯕꯒꯤ ꯅꯪꯁꯨ ꯀꯩꯒꯤ ꯇꯣꯛꯏꯅꯣ ꯑꯃꯗꯨꯒ ꯅꯪꯒ ꯃꯤꯡ ꯅꯨꯄꯥꯅꯤꯒꯤ ꯄꯟꯕ ꯑꯩꯅ ꯑꯗꯨ ꯈꯛꯇꯅꯤ ꯑꯗꯨꯗꯤ ꯑꯩ ꯉꯥꯡꯕꯤꯗꯦꯍꯦ
ꯎꯝ ꯑꯗꯨ ꯃꯥꯗꯣ ꯏꯕꯥꯅꯤ ꯅꯍꯥꯟ ꯂꯩꯃꯤꯟꯅꯕꯒꯤ ꯍꯥꯏꯔꯝꯒꯗ꯭ꯔꯥ ꯈꯟꯕ ꯃꯥꯜꯂꯦ ꯃꯥꯒꯤ ꯋꯥꯇꯥꯗꯣ